ꯍꯜꯂꯣ ꯍꯣꯏ ꯇꯥꯏꯌꯦ
ꯆꯛ ꯆꯔꯕ꯭ꯔꯣ
ꯍꯣꯏ ꯍꯧꯖꯤꯛꯅ ꯆꯥꯕ ꯂꯣꯏꯔꯦ
ꯀꯩ ꯃꯊꯦꯜ ꯆꯥꯔꯒꯦ
ꯉꯥꯒ ꯑꯂꯨꯒ ꯗꯗꯥꯜꯒ ꯆꯦ
ꯑꯍꯥꯎꯕ ꯃꯊꯦꯉꯛꯇꯅꯤꯅꯦ ꯑꯗꯨꯒ
ꯅꯣꯏꯗꯤ ꯀꯔꯤ ꯆꯥꯕ꯭ꯔꯥ
ꯑꯁ ꯑꯩꯈꯣꯏꯗꯤ ꯉꯁꯤꯁꯦ ꯏꯔꯣꯟꯕ ꯆꯥꯏ ꯑꯂꯨꯒ ꯕ꯭ꯔꯦꯟꯗꯤ ꯂꯣꯟꯕ ꯍꯣꯏ ꯆꯥꯕ ꯐꯪꯗꯕ ꯀꯨꯏꯔꯕꯅꯤꯅꯀꯣ ꯉꯁꯤ ꯑꯃꯨꯛꯀ ꯆꯥꯕꯅꯤꯅ ꯌꯥꯝꯅ ꯍꯥꯎꯋꯦ
ꯍꯧꯒꯅꯤ ꯍꯧꯒꯅꯤ
ꯑꯩꯈꯣꯏꯔꯣꯝꯗꯗꯤ ꯏꯔꯣꯟꯕꯒꯨꯝꯕꯕꯁꯤ ꯆꯥꯕ ꯄꯥꯛ ꯐꯪꯗꯕꯅꯤꯅ ꯉꯁꯤ ꯑꯃꯨꯛꯀ ꯆꯥꯕ ꯐꯪꯕꯁꯦ ꯑꯩꯈꯣꯏ ꯃꯄꯥꯟꯗ ꯂꯩꯕꯅꯦ ꯍꯣꯏ
ꯑꯗꯨꯗꯤ ꯍꯥꯎꯔꯝꯒꯅꯤ ꯌꯥꯝꯅ ꯍꯥꯎꯔꯝꯒꯅꯤ ꯌꯨꯝꯕꯨ ꯅꯤꯡꯁꯤꯡꯉꯒ ꯈꯔ ꯍꯥꯎ ꯑꯣꯏꯔꯝꯒꯅꯤ
ꯑꯗꯨꯅꯤ ꯆꯨꯝꯃꯦ ꯍꯣꯏ ꯑꯁꯤ ꯏꯔꯣꯟꯕ ꯐꯥꯎꯗꯤ ꯅꯩ ꯐꯖꯅ ꯆꯥꯔꯦ
ꯍꯣꯏ ꯑꯩꯈꯣꯏꯁꯨ ꯏꯔꯣꯟ ꯆꯥꯗꯕ ꯀꯨꯏꯈ꯭ꯔꯦ
ꯑ ꯅꯣꯏꯗꯤ ꯀꯥꯏ ꯂꯩꯅꯣ ꯇꯝꯄꯥꯛꯇ ꯂꯩꯕ꯭ꯔꯥ ꯆꯤꯡꯗ ꯂꯩꯕ꯭ꯔꯥ
ꯑꯩꯈꯣꯏꯁꯨ ꯃꯄꯥꯟꯗ ꯂꯩꯑꯦ
ꯑꯣ
ꯃꯄꯜꯗ ꯑꯗꯨꯝ ꯂꯩꯌꯦ ꯑꯩꯈꯣꯏꯁꯨꯀꯣ
ꯂꯩꯕ ꯅꯨꯡꯉꯥꯏꯕ꯭ꯔꯥ ꯅꯣꯏꯒꯤ ꯃꯐꯝꯗꯨꯗꯤ
ꯑꯍꯣꯏ ꯁꯥꯕ ꯁꯥꯕꯗꯤ ꯌꯥꯝ ꯁꯥꯕ ꯃꯐꯝ ꯐꯝꯅꯤ ꯑꯗꯨ ꯑꯣꯏꯔꯁꯨ ꯍꯧꯖꯤꯛꯀꯥꯟꯗꯤ ꯇꯝꯅꯤꯅꯀꫭ ꯅꯣꯡ ꯉꯔꯥꯡ ꯍꯣꯏ ꯅꯣꯡ ꯉꯔꯥꯡ ꯌꯥꯝꯅ ꯆꯨꯕꯤꯕ ꯐꯖꯅ ꯆꯥꯛꯆꯨꯕꯤꯕꯒꯤ ꯂꯝꯕꯤꯁꯨ ꯆꯠꯄ ꯌꯥꯗꯕ ꯑꯃꯨꯛꯀ ꯍꯦꯟꯖꯤꯟ ꯃꯥꯁꯦ ꯍꯦꯟꯖꯤꯟꯈ꯭ꯔꯕ
ꯆꯕ ꯃꯅꯥꯔꯦ
ꯍꯣꯏ ꯑꯗꯨꯒꯤ ꯅꯨꯡꯉꯥꯏꯇꯕꯅꯦ ꯏ ꯅꯣꯡ ꯂꯥꯛ ꯂꯥꯛ꯭ꯔꯕꯁꯨ ꯀꯣ ꯂꯥꯛ꯭ꯔꯁꯨ ꯂꯥꯛꯇꯕꯅ ꯐꯥꯏ
ꯊꯕꯛ ꯇꯧꯔꯒ ꯂꯩꯕ ꯑꯣꯏꯔꯝꯒꯅꯤꯅ
ꯍꯣꯏ ꯍꯧꯖꯤꯛꯀꯥꯟꯗꯤ ꯎꯝ ꯑꯗꯨꯝ ꯇꯧꯔꯒ ꯂꯩꯌꯦ ꯅꯣꯏꯗꯤ ꯂꯥꯏꯔꯤꯛ ꯇꯝꯂꯤꯕ꯭ꯔꯥ ꯅꯠꯇ꯭ꯔꯒ
ꯑ ꯑꯩꯁꯨ ꯊꯕꯛ ꯇꯧꯕꯅꯦ
ꯑꯥ ꯅꯨꯡꯉꯥꯏꯕꯅꯦ ꯊꯕꯛ ꯇꯧꯕꯅ ꯍꯧꯖꯤꯛꯀꯥꯟꯗꯤ
ꯍꫭꯏ ꯅꯨꯡꯉꯥꯏ ꯍꯥꯏꯕ ꯇꯥꯔꯦꯅꯦ ꯍꯣꯏ
ꯑꯣ ꯀꯔꯤ ꯀꯔꯤ ꯏꯟꯁꯥꯟ ꯆꯔꯦ ꯅꯣꯏꯒꯤ ꯃꯐꯝꯗꯗꯤ ꯀꯔꯤ ꯀꯔꯤ
ꯑꯩꯈꯣꯏ ꯑꯁ ꯑꯩꯈꯣꯏ ꯃꯐꯝꯗꫭ ꯌꯥꯝꯅ ꯀꯩꯅꯣ ꯍꯧꯖꯤꯛ ꯁꯥꯒꯨꯝꯕꯗꯤ ꯐꯪꯗ꯭ꯔꯦꯀꯣ ꯁꯥ ꯐꯪꯕ ꯍꯥꯏꯕꯁꯦ ꯉꯥꯒ ꯌꯦꯟ ꯉꯥꯛꯇ ꯐꯪꯉꯤꯀꯣ
ꯑꯣ ꯑꯣꯔꯤ ꯀꯔꯤꯒꯤꯔꯥ ꯌꯣꯟꯗꯕ꯭ꯔꯥ
ꯑꯇꯣꯞꯄꯁꯦ ꯍꯣꯏ ꯃꯣꯏꯅ ꯑꯩꯈꯣꯏꯅ ꯑꯩꯈꯣꯏꯅ ꯂꯩꯕ ꯖꯒꯥꯁꯦ ꯑꯌꯥꯝꯕꯁꯤꯀꯣ ꯃꯣꯏꯅ ꯚꯦꯖꯤꯇꯦꯔꯤꯌꯟ ꯑꯣꯏꯕꯀꯣ
ꯑꯣ
ꯌꯦꯟꯒ ꯉꯥ ꯉꯥꯛꯇ ꯑꯗꯨꯝ ꯐꯪꯕꯅꯤ
ꯑꯗꯨ ꯑꯣꯛꯁꯥꯒꯨꯝꯕ ꯆꯥꯅꯤꯡꯔꯝꯒꯅꯤꯌꯦ ꯃꯇꯝ ꯀꯨꯏ
ꯍꯣꯏ ꯑꯗꯨꯒꯨꯝꯕ ꯆꯥꯅꯤꯡꯉꯤꯗꯤ ꯍꯣꯏ ꯑꯥꯗ ꯑꯣꯔꯗꯔ ꯇꯧꯕ ꯇꯥꯕꯀꯣꯣꯏ ꯌꯥꯝ ꯂꯥꯞꯅ ꯑꯅꯛꯄꯗ ꯐꯪꯗꯕ
ꯑꯣ ꯑꯩꯈꯣꯏꯗꯤ ꯑꯗꯨꯝ ꯐꯪꯉꯦ ꯐꯪꯕꯨꯗꯤꯀꯣ ꯂꯣꯏꯅꯃꯛꯀꯣ ꯃꯌꯥꯡꯈꯣꯏ ꯑꯣꯏꯔꯁꯨ ꯑꯗꯨꯝ ꯊꯤꯕ ꯐꯪꯕꯅꯤ ꯑꯩꯈꯣꯏꯗꯤ
ꯍꯣꯏ ꯑꯁ ꯑꯩꯈꯣꯏꯗꯤ ꯃꯅꯤꯄꯨꯔꯒꯤ ꯄꯣꯠ ꯍꯥꯏꯕꯕꯁꯤ ꯄꯥꯛ ꯐꯪꯗ꯭ꯔꯦ ꯑꯩꯈꯣꯏꯒꯤ ꯃꯐꯝꯗꯗꯤ ꯀꯣ
ꯑꯣ
ꯐꫭꯔ ꯑꯦꯛꯖꯥꯝꯄꯜ ꯍꯥꯏꯔꯒ ꯍꯧꯖꯤꯛ ꯉꯥꯔꯤꯒꯨꯝꯕꯁꯤ ꯐꯪꯗꯦꯕ
ꯑꯩꯈꯣꯏꯗꯤ ꯑꯩꯈꯣꯏꯒꯤ ꯗꯨꯀꯥꯟꯒꯨꯝꯕ ꯂꯩꯗ꯭ꯔꯣ ꯃꯄꯥꯟꯗ ꯑꯩꯈꯣꯏꯒꯤ ꯑꯩꯈꯣꯏꯒꯤ ꯗꯨꯀꯥꯟꯒꯨꯝꯕ ꯂꯩꯌꯦꯅ ꯅꯈꯣꯏ
ꯍꯈꯣꯏ ꯑꯩꯈꯣꯏꯒꯤ ꯗꯨꯀꯥꯟꯒꯨꯝꯕꯗꯣ ꯂꯩꯇꯕꯀꯣ ꯑꯩꯈꯣꯏꯔꯣꯝꯗꯗꯤ ꯑꯗꯨꯒꯤ ꯐꯔꯛ ꯇꯥꯕ ꯈꯔ ꯑꯗꯨꯒꯤꯅꯤꯅꯦ ꯉꯁꯤ ꯉꯁꯤ ꯏꯔꯣꯟꯕ ꯆꯥꯕ ꯐꯪꯕꯁꯦ ꯑꯩꯈꯣꯏꯗꯤ ꯑꯁ
ꯑꯗꯨ ꯉꯥꯔꯤ ꯍꯥꯞꯄ꯭ꯔꯣ
ꯑꯦ ꯉꯥꯔꯤ ꯍꯥꯞꯇ꯭ꯔꯗꯤ ꯑꯗꯨ ꯉꯥꯔꯤ ꯂꯩꯕꯒꯤ ꯇꯧꯕꯅꯤꯅꯤ ꯏꯔꯣꯟꯕꯁꯨ
ꯆꯗ ꯑꯩꯈꯣꯏꯗꯤ ꯑꯗꯨꯝ ꯐꯥꯡꯉꯦ ꯃꯃꯜ ꯇꯥꯡꯂꯁꯨꯀꯣ ꯑꯩꯈꯣꯏꯒꯤ ꯑꯩꯈꯣꯏꯒꯤ ꯃꯤꯒꯤ ꯗꯨꯀꯥꯟ ꯂꯩꯕꯒꯤꯀꯣ ꯐꯪꯕꯅꯦ ꯑꯩꯈꯣꯏꯗꯤ
ꯗꯨꯀꯥꯟꯗꯣ ꯑꯃ ꯑꯅꯤꯒꯨꯝꯕ ꯂꯩꯔꯗꯤ ꯌꯥꯝꯅ ꯐꯒꯗꯕ ꯑꯩꯈꯣꯏꯒꯤ ꯃꯐꯝꯗꯁꯨ
ꯍꯧꯖꯤꯛ ꯍꯧꯖꯤꯛ ꯆꯍꯤ ꯀꯔꯤ ꯍꯥꯏꯒꯦꯔꯥ ꯃꯩꯇꯩꯂꯣꯟꯅ ꯑꯩꯈꯣꯏ ꯉꯁꯤꯒꯤ ꯆꯍꯤ ꯍꯥꯏꯒꯦꯔꯥ
ꯑꯥ
ꯑꯗꯨꯅ ꯗꯨꯀꯥꯟ ꯑꯃ ꯑꯅꯤ ꯊꯣꯛꯑꯦ ꯑꯃꯨꯛꯀꯀꯣ ꯑꯍꯥꯟꯕꯀꯣ ꯅꯍꯥꯟꯗꯤ ꯑꯅꯤꯒꯨꯝꯕ ꯈꯛꯇꯅꯤꯕ ꯍꯧꯖꯤꯛꯀꯥꯟꯗꯤ ꯎꯝ ꯑꯗꯨꯒꯤ ꯃꯃꯥꯟ ꯍꯣꯡꯕ ꯗꯨꯀꯥꯟꯗ ꯑꯗꯨꯝ ꯂꯧꯋꯦ ꯑꯩꯈꯣꯏꯁꯦ ꯑꯩꯈꯣꯏꯒꯤ ꯄꯣꯠꯆꯩꯀꯣ
ꯑ
ꯃꯔꯝ ꯈꯣꯏꯒ ꯑꯗꯨꯒ ꯅꯦꯄꯥꯂꯤ ꯈꯣꯏꯒ ꯑꯩꯈꯣꯏꯅ ꯃꯤꯛꯁ ꯇꯧꯕꯀꯣ ꯑꯩꯈꯣꯏꯒꯤ ꯃꯤꯒ ꯅꯦꯄꯥꯂꯤ ꯑꯗꯨꯒ ꯑꯩꯈꯣꯏ ꯃꯩꯇꯩ ꯈꯣꯏ ꯑꯗꯨ ꯀꯥ ꯀꯔꯤ ꯖꯥꯇꯤꯔꯥ ꯑꯃ ꯂꯩꯔꯝꯕꯅꯤ ꯑꯃꯁꯨ ꯂꯩꯑ ꯎꯝ
ꯑꯁ ꯑꯗꯨꯗꯤ ꯑꯩꯈꯣꯏꯒꯤ ꯃꯤꯁꯦ ꯌꯥꯝꯕ ꯃꯥꯜꯂꯦ ꯅꯣꯏꯒꯤ ꯃꯐꯝꯗꯨꯗꯤ ꯀꯣ
ꯍꯣꯏ ꯑꯃ ꯑꯃꯅ ꯖꯂꯡꯂꯣꯡ ꯎꯝ ꯂꯩꯌꯦ ꯑꯗꯨꯒꯤ ꯑꯗꯨꯝ ꯃꯔꯥꯛ ꯃꯔꯥꯛꯇꯗꯤ ꯑꯩꯈꯣꯏꯗꯤ ꯑꯗꯨꯝ ꯐꯪꯉꯤꯗ ꯃꯃꯜ ꯇꯥꯡꯔꯁꯨꯀꯣ ꯎꯝ
ꯔꯣꯝꯗꯗꯤ ꯑꯩꯈꯣꯏꯒꯤ ꯃꯤꯁꯨ ꯂꯩꯕꯁꯦ ꯂꯩꯕꯕꯨꯗꯤ ꯂꯩꯌꯦ ꯑꯗꯨꯕꯨ ꯌꯥꯝꯅ ꯂꯩꯇꯕꯀꯣ ꯑꯗꯨꯒꯤ
ꯑꯥ
ꯑꯩꯈꯣꯏꯒꯤ ꯗꯨꯀꯥꯟꯒꯨꯝꯕꯕꯁꯤ ꯂꯩꯇꯦꯕ
ꯑꯥ
ꯑꯩꯈꯣꯏꯒꯤ ꯃꯐꯝꯗ ꯍꯣꯏ ꯑꯣꯐꯤꯁ ꯍꯧꯖꯤꯛ ꯀꯣꯄꯔꯦꯠ ꯂꯩꯅ ꯑꯗꯨꯒꯤ ꯑꯣꯐꯤꯁꯇ ꯌꯥꯝꯃꯦ ꯑꯗꯨ ꯊꯕꯛ ꯇꯧꯕ ꯑꯩꯈꯣꯏꯁꯨ ꯌꯥꯝꯃꯦꯀꯣ ꯑꯩꯈꯣꯏ ꯁꯥꯏꯗꯒꯤ ꯑꯗꯨꯕꯨ ꯃꯣꯏꯅ ꯂꯩꯕꯁꯤꯅ ꯑꯁꯤꯗ ꯂꯩꯇꯕ ꯎꯝ ꯑꯥꯗꯒꯤ ꯊꯕꯛ ꯇꯧꯅꯤꯡꯉꯥꯏ ꯉꯛꯇ ꯂꯥꯛꯄꯒꯨꯝꯕꯗꯣ ꯑꯗꯨ ꯇꯧꯕꯒꯤ
ꯍꯣꯏ ꯀꯨꯏꯅ ꯆꯥꯗ꯭ꯔꯗꯤ ꯆꯥꯗꯕ ꯃꯇꯝꯗ ꯍꫭꯏꯒꯤ ꯆꯥꯛ ꯑꯦꯟꯁꯥꯡ ꯑꯩꯈꯣꯏꯒꯤ ꯌꯦꯟꯁꯥꯡ ꯈꯣꯏꯒ ꯑꯗꯨꯝ ꯆꯥꯅꯤꯡꯕꯅꯤ
ꯑꯁ ꯑꯁ ꯌꯥꯝꯅ ꯆꯥꯅꯤꯡꯕꯅꯤꯗ ꯎꯄꯥꯏ ꯂꯩꯇꯕꯒꯤꯅꯤꯗ ꯐꯪꯗꯕꯗꯤ
ꯍꯥꯏꯗꯤ ꯑꯩꯒꯤ ꯌꯨꯝꯗ ꯀꯥꯗꯁꯨ ꯑꯗꯨꯝ ꯀꯔꯤꯔ ꯑꯩꯈꯣꯏꯒꯤ ꯌꯦꯟꯁꯥꯡ ꯈꯔ ꯀꯣ ꯒꯝꯂꯥꯒꯨꯝꯕꯗ ꯊꯝꯕꯤꯕꯒꯤ ꯑꯗꯨꯝ ꯆꯥꯏ ꯍꯧꯖꯤꯛꯀꯥꯟ ꯑꯩꯈꯣꯏꯒꯤ ꯍꯧꯖꯤꯛꯀꯥꯟ ꯑꯩꯈꯣꯏ ꯋꯥꯔꯤ ꯁꯥꯕꯗꯀꯣ ꯍꯣꯏ ꯁꯤꯗꯒꯤ ꯃꯤꯅ ꯉꯥꯡꯕꯗꯣ ꯁꯧꯀ꯭ꯔꯤ ꯍꯥꯏꯕꯗꯣ
ꯍꯣꯏ ꯍꯣꯏ ꯍꯣꯏ ꯑꯁ ꯆꯥꯅꯤꯡꯕꯅꯦ ꯑꯗꯨ ꯎꯕꯗꯣ ꯑꯩꯁꯨ
ꯑꯗꯨꯗꯤ ꯑꯩꯗꯤ ꯂꯩꯌꯦꯍꯦ ꯑꯩꯈꯣꯏꯒꯤꯗꯤꯀꯣ ꯑꯩꯈꯣꯏꯅ ꯒꯝꯂꯥꯗ ꯊꯝꯕꯤꯕꯒꯣ
ꯌꯥꯝ ꯅꯨꯡꯉꯥꯏꯅ ꯂꯩꯕ ꯃꯥꯜꯂꯦꯅꯦ ꯑꯗꯨꯗꯤ ꯌꯨꯝꯗ ꯂꯩꯕꯒ ꯆꯞ ꯃꯥꯟꯅꯔꯦꯅ ꯑꯗꯨꯗ ꯅꯣꯏ ꯂꯩꯁꯤꯗꯤ
ꯍꯣꯏ ꯅꯨꯡꯉꯥꯏꯕꯅꯤ
ꯌꯨꯝꯒꯤ ꯏꯪꯈꯣꯜ ꯃꯆꯥꯁꯨ ꯁꯦꯝꯈ꯭ꯔꯦ
ꯎꯝ ꯍꯣꯏ ꯑꯗꯨꯒ ꯑꯩꯈꯣꯏꯒꯤ ꯀꯥꯗꯗꯤ ꯑꯗꯨꯝ ꯑꯩꯈꯣꯏꯒꯤ ꯃꯤ ꯈꯛꯇ ꯑꯣꯏꯕꯤꯒꯤꯀꯣ
ꯍꯣꯏ ꯍꯣꯏ ꯅꯣꯏ ꯃꯤ ꯀꯌꯥꯗꯤ ꯂꯩꯕ꯭ꯔꯥ ꯅꯣꯏꯒꯤ ꯍꯥꯏꯕꯗꯤ ꯔꯦꯟꯗ
ꯑꯩꯈꯣꯏ ꯐ꯭ꯂꯣꯔꯁꯦ ꯑꯃ ꯑꯅꯤ ꯑꯍꯨꯝ ꯂꯩꯌꯦ
ꯑꯣ
ꯑꯍꯨꯝꯒ ꯒ꯭ꯔꯥꯎꯟ ꯐ꯭ꯂꯣꯔꯅ ꯃꯩꯇꯩ ꯁꯦꯀꯦꯟ ꯐ꯭ꯂꯣꯔꯅ ꯑꯩꯈꯣꯏ ꯐꯥꯔꯁ ꯐ꯭ꯂꯣꯔꯅ ꯑꯩꯈꯣꯏ ꯂꯩꯕ ꯅꯥꯖ ꯂꯩꯔꯣꯡ ꯁꯦꯀꯦꯟ ꯐ꯭ꯂꯣꯔ ꯊꯥꯔꯠ ꯐ꯭ꯂꯣꯔ ꯃꯇꯩ ꯑꯣꯏꯕꯤꯌꯦꯀꯣ ꯑꯗꯨꯒ ꯑꯩꯈꯣꯏꯒꯤ ꯃꯄꯨꯁꯦ ꯌꯥꯝ ꯐꯕ ꯑꯗꯨꯒꯤ ꯅꯨꯡꯉꯥꯏꯕꯅꯤ ꯑꯩꯈꯣꯏꯗꯤ
ꯅꯨꯡꯉꯥꯏꯍꯣꯏ ꯑꯗꯨꯃꯥꯏꯅ ꯂꯩꯔꯗꯤꯀꯣ ꯍꯥꯏꯕꯗꯤ ꯑꯩꯈꯣꯏꯒꯤ ꯃꯤꯗ ꯑꯗꯨꯝ ꯄꯨꯂꯞ ꯄꯨꯂꯞ ꯂꯩꯔꯅꯤ
ꯍꯣꯏ ꯅꯨꯡꯉꯥꯏꯕꯅꯤ ꯑꯉꯥꯡꯈꯣꯏ ꯂꯥꯏꯔꯤꯛ ꯇꯝꯕ ꯀꯣ
ꯍꯣꯏ ꯍꯣꯏ
ꯑꯗꯨꯒ ꯑꯉꯥꯡꯈꯣꯏ ꯀ꯭ꯂꯥꯁ ꯑꯩꯠ ꯅꯥꯏꯟ ꯇꯦꯟ ꯃꯥꯜꯂꯦ ꯃꯇꯩꯩ ꯈꯣꯏꯀꯣ
ꯑꯣ ꯑꯗꯨꯗ ꯂꯥꯏꯔꯤꯛ ꯇꯝꯃꯒ ꯂꯩꯕꯀꯣ
ꯎꯝ ꯂꯔꯩ ꯇꯝꯕ ꯑꯉꯥꯡꯈꯣꯏ ꯂꯩꯑꯦ ꯑꯗꯨꯒ ꯃꯤ ꯈꯔꯅ ꯑꯩ ꯑꯦꯛꯖꯥꯝꯒꯨꯝꯕ ꯄꯤꯕ ꯀꯣ ꯑꯩ ꯑꯗꯨꯒ ꯑꯩꯒꯤ ꯏꯅꯧ ꯑꯩꯈꯣꯏꯅꯁꯨ ꯑꯦꯛꯖꯥꯝ ꯄꯤꯕ
ꯑꯩꯅ ꯑꯗꯨꯝ ꯍꯧꯖꯤꯛ ꯂꯥꯏꯔꯤꯛ ꯇꯝꯕ ꯂꯣꯏꯔꯒ ꯑꯩꯅ ꯊꯕꯛ ꯌꯦꯡꯈꯤꯕ ꯑꯗꯨꯝ ꯂꯩꯕꯅꯦ
ꯅꯪꯅ ꯑꯗꯨꯗꯗꯤ ꯅꯪꯅ ꯀꯩ ꯍꯥꯏꯅꯣ ꯈ꯭ꯋꯥꯏꯗꯒꯤ ꯑꯍꯟ ꯑꯣꯏꯔꯦ ꯅꯪꯅ ꯍꯧꯖꯤꯛ ꯂꯩꯕꯅꯤꯅ
ꯑꯍꯣꯏ ꯑꯩꯅ ꯑꯍꯥꯟꯕ ꯑꯣꯏꯕꯅꯦ ꯑꯉꯥꯡꯈꯣꯏꯒꯀꯣ
ꯍꯣꯏ ꯅꯪꯒꯤ ꯍꯥꯏꯕꯗꯤ ꯑꯁꯦꯡꯕ
ꯎꯝ ꯎꯝ ꯍꯣꯏ ꯑꯩꯒꯤ ꯏꯅꯥꯎ ꯈꯛꯇꯅꯤ
ꯃꯥꯅ ꯑꯦꯛꯖꯥꯝ ꯊꯥꯔꯒ ꯂꯩꯕꯀꯣ ꯀꯝꯄꯤꯇꯤꯞ ꯑꯦꯛꯖꯥꯝ
ꯍꯣꯏ ꯑꯗꯨꯒ ꯑꯩꯒꯤ ꯅꯦꯐ꯭ꯌꯨ ꯅꯅꯤꯛꯁꯇꯣ ꯑꯩꯒꯤ ꯕ꯭ꯔꯗꯔꯒ ꯃꯆꯥꯈꯣꯏ ꯑꯦꯜꯗꯔ ꯐꯥꯗꯔꯒ ꯃꯆꯥ ꯈꯣꯏ
ꯑꯗꯨꯗꯤ ꯅꯪꯅ ꯐꯖꯅ ꯌꯦꯡꯉꯒ ꯂꯩꯕ
ꯍꯣꯏ ꯑꯩꯅ ꯑꯗꯨꯝ ꯍꯩꯗ꯭ꯔꯁꯨ ꯌꯦꯡꯂꯡꯒ ꯂꯩꯕꯤ
ꯐꯔꯦ ꯐꯔꯦ ꯁꯤꯁꯇꯔꯁꯨ ꯀꯩꯅꯣꯅꯤꯅ ꯅꯪ ꯖꯤꯂꯦꯡ ꯔꯣꯡꯕ꯭ꯔꯥ
ꯍꯣꯏꯁꯦꯡꯂꯣꯡ ꯇꯃꯦꯡꯂꯣꯡꯗꯒꯤ ꯅꯪꯗꯤ
ꯑꯩꯁꯨꯅꯦ ꯑꯩꯁꯨ ꯖꯤꯂꯒꯣꯡꯅꯦ ꯑꯩꯁꯨ ꯇꯃꯦꯡꯂꯣꯡ ꯇꯃꯦꯡꯂꯣꯡ ꯍꯧꯖꯤꯛꯁꯦꯠ ꯇꯃꯦꯡꯂꯣꯡ ꯗꯤꯁꯇ꯭ꯔꯤꯛꯇꯤ ꯑꯣꯏꯔꯦ ꯅꯣꯅꯦ ꯗꯤꯁꯇ꯭ꯔꯤꯛ ꯑꯣꯏꯔꯛꯀꯅꯤ ꯍꯧꯛꯁꯦ ꯑꯩꯈꯣꯏ ꯑꯩꯈꯣꯏ ꯈꯨꯟꯗꯨꯀꯣ ꯑꯗꯨꯕꯨ ꯑꯙꯥꯔ ꯀꯥꯔꯠꯇꯗꯤ ꯇꯃꯦꯡꯂꯣꯡ ꯗꯤꯁꯇ꯭ꯔꯤꯛꯀꯤ ꯑꯗꯨꯝ ꯊꯥꯔꯒ ꯂꯩꯔꯤꯗ ꯍꯧꯖꯤꯛꯐꯥꯎ
ꯑꯣ ꯑꯣ ꯅꯪ ꯃꯩꯇꯩꯂꯣꯟꯗꯤ ꯐꯖꯅ ꯉꯥꯡꯕ ꯑꯗꯨ ꯂꯩ ꯃꯥꯟꯅ
ꯏꯝꯐꯥꯜꯗ ꯃꯇꯝ ꯈꯔ ꯂꯩꯔꯝꯕꯒꯤꯅꯤꯗ
ꯑ ꯑꯩꯗꯤ ꯏꯝꯐꯥꯜꯗ ꯑꯗꯨꯝ ꯏꯝꯐꯥꯜꯗ ꯇꯝꯗ꯭ꯔꯤꯕꯒ ꯂꯩ
ꯑꯣ ꯑꯗꯨꯒꯤ ꯑꯩ ꯃꯩꯇꯩꯂꯣꯟꯒꯤꯗꯤ ꯅꯪꯁꯨ ꯑꯗꯨꯝ ꯉꯥꯡꯉꯤꯅ ꯑꯗ ꯆꯞ ꯃꯥꯟꯅꯩꯗꯩꯕꯅꯤꯗꯣ
ꯈꯥꯡꯗꯦ ꯀꯔꯤꯁꯨ ꯑꯩꯗꯤ ꯑꯗꯨꯝ ꯄꯪꯄꯪ ꯉꯥꯡꯕꯅꯤ ꯍꯩꯕ꯭ꯔꯥ ꯍꯩ ꯍꯇꯕ꯭ꯔꯥ ꯈꯪꯗꯦ ꯍꯩꯇ꯭ꯔꯦ ꯑꯩꯗꯤ ꯂꯥꯏꯔꯤꯛ ꯀ꯭ꯂꯥꯁ ꯑꯩ ꯑꯩꯈꯣꯏ ꯂꯥꯏꯔꯤꯛ ꯇꯝꯕ ꯃꯇꯝꯗ ꯃꯅꯤꯄꯨꯔꯤ ꯂꯩ ꯑꯩꯅꯀꯣ ꯀ꯭ꯂꯥꯁ ꯇꯦꯟ ꯐꯥꯎ ꯇꯥꯃꯩꯅ ꯑꯗꯨꯒꯤ ꯈꯔ ꯉꯥꯡꯕꯅꯤ
ꯀ꯭ꯂꯥꯁ ꯇꯦꯟ ꯀ꯭ꯂꯥꯁ ꯇꯦꯟ ꯐꯥꯎꯕꯗꯤ ꯇꯝꯗ꯭ꯔꯦ ꯑꯩꯈꯣꯏꯗꯤꯀꯣ ꯑꯗꯨꯕꯨ ꯑꯩꯈꯣꯏꯁꯨ ꯇꯝꯗꯤ ꯇꯝꯂꯛꯄꯅꯤ
ꯑꯣ ꯀ꯭ꯂꯥꯁ ꯇꯦꯟ ꯐꯥꯎ ꯇꯝꯔꯝꯕꯒꯤ ꯈꯔꯗꯤ ꯉꯥꯡꯕ ꯈꯔ ꯈꯥꯡꯕꯀꯣ ꯈꯥꯡꯕ ꯈꯛꯇ ꯉꯥꯡꯕꯅꯤ
ꯍꯣꯏ ꯆꯍꯤꯁꯤ ꯃꯅꯥꯔꯝꯕꯁꯨ ꯌꯥꯏꯅꯦ ꯑꯗꯨꯗꯤ ꯅꯪ ꯃꯩꯇꯩꯂꯣꯟ ꯍꯥꯏ ꯁ꯭ꯀꯨꯜꯗ ꯇꯝꯂꯒꯗꯤ
ꯑꯥ ꯑꯗꯨꯒ ꯑꯩꯗꯤ ꯃꯅꯤꯄꯨꯔꯗ ꯂꯩꯇ꯭ꯔꯒ ꯃꯄꯥꯟ ꯑꯗꯨꯝ ꯂꯩꯈꯤꯕꯀꯣ
ꯑꯣ
ꯑꯗꯨꯒ ꯑꯩꯈꯣꯏꯒꯤ ꯃꯅꯤꯄꯨꯔꯤ ꯋꯥꯁꯁꯦ ꯑꯩ ꯈꯪꯗꯕꯅꯤ
ꯑꯦ ꯍꯧꯖꯤꯛ ꯌꯥꯝ ꯐꯖꯅ ꯉꯥꯡꯉꯤꯁꯤꯗꯤ
ꯈꯪꯗ꯭ꯔꯦ ꯅꯈꯣꯏꯗꯤ ꯐꯖꯅ ꯈꯪꯉꯤꯗ ꯑꯥꯗ ꯂꯩꯕ ꯈꯣꯏꯗꯤ
ꯍꯣꯏ ꯃꯅꯤꯄꯨꯔꯗ ꯂꯩꯕꯕꯨꯗꯤ ꯍꯣꯏ ꯍꯥꯏꯕꯗꯤ ꯉꯥꯡꯕꯁꯦ ꯑꯗꯨꯝ ꯃꯌꯥꯝꯕ ꯃꯅꯤꯄꯨꯔꯗꯥ ꯃꯅꯤꯄꯨꯔꯤꯗ ꯉꯥꯡꯕꯅꯤꯅ ꯀꯣ ꯑꯗꯨꯝ ꯑꯗꯨꯕꯨꯗꯤ ꯂꯩꯔꯦ ꯀꯣꯂꯦꯖꯗ ꯑꯣꯏ ꯑꯣꯏꯒꯦꯔꯥ ꯌꯨꯅꯤꯚꯔꯁꯤꯇꯤꯗ ꯑꯣꯏꯒꯦꯔꯥ ꯏꯪꯂꯤꯁꯇꯤ ꯏꯪꯂꯤꯁ ꯉꯥꯡꯕꯗꯒꯤ ꯍꯦꯟꯅ ꯃꯅꯤꯄꯨꯔꯤꯅ ꯉꯥꯡꯕ ꯢꯕꯣ
ꯎꯝ ꯎꯝ ꯍꯣꯏ ꯏꯝꯐꯥꯜꯗ ꯂꯩꯔꯗꯤꯀꯣ
ꯑꯗꯨꯒꯤ ꯃꯩꯇꯩꯂꯣꯟꯁꯦ ꯑꯗꯨꯝ ꯃꯊꯟꯇ
ꯎꯝ ꯑꯣ ꯍꯧꯖꯤꯛꯀꯥꯟꯗꯤ ꯀꯗꯥꯏꯗ ꯂꯩꯕ꯭ꯔꯥ
ꯑꯩꯈꯣꯏꯁꯤ ꯃꯄꯥꯟꯗ ꯍꯥꯏꯕꯁꯤ ꯅꯣꯏꯗꯥꯗ ꯂꯩꯕꯅꯦ ꯑꯩꯅ ꯂꯩꯕꯁꯤ ꯀꯣ
ꯅꯣꯏꯗꯥꯗ ꯀꯣ ꯑꯁ ꯑꯗꯨꯗꯤ ꯑꯩꯈꯣꯏ ꯂꯩꯕ ꯃꯐꯝꯁꯦ
ꯅꯛꯂꯝꯒꯅꯤ
ꯅ ꯅ ꯍꯣꯏ ꯂꯥꯞꯇꯦ ꯂꯥꯞꯂꯕꯗꯤ ꯂꯥꯛꯑꯣꯏ ꯅꯣꯏ ꯁꯦꯛꯇꯔ ꯀꯌꯥꯔꯥ
ꯑꯩꯈꯣꯏ ꯁꯦꯛꯇꯔꯁꯦ ꯑꯁ ꯑꯩꯈꯣꯏꯁꯦ ꯈꯔꯗꯤ ꯂꯥꯞꯇꯤ ꯂꯥꯛꯄꯅꯤ ꯋꯥꯟ ꯐꯣꯔꯇꯤ ꯋꯥꯟ ꯗꯅꯦꯕꯀꯣ ꯂꯩꯔꯤꯕꯁꯦ
ꯑꯣ ꯂꯥꯞꯂꯝꯒꯅꯤ ꯑꯩꯈꯣꯏꯅ ꯍꯧꯖꯤꯛ ꯅꯣꯔꯠꯇ ꯂꯩꯌꯦ
ꯑꯣ
ꯅꯣꯡ ꯆꯨꯕ꯭ꯔꯥ ꯅꯣꯏꯗꯁꯨ ꯉꯔꯥꯡ ꯁꯦ ꯉꯔꯥꯡ ꯏꯁꯤꯡ ꯀꯟꯅ ꯇꯥꯕ꯭ꯔꯥ ꯅꯣꯡ ꯀꯟꯅ ꯊꯥꯕ꯭ꯔꯥ
ꯍꯣꯏ ꯆꯨꯑꯦ ꯐꯖꯅ ꯆꯨꯑꯦ ꯑꯗꯨꯒꯤ ꯂꯝꯕꯤ ꯑꯩꯈꯣꯏꯁꯦ ꯐꯖꯔꯕꯅꯦ ꯍꯧꯖꯤꯛꯁꯦ
ꯍꯣꯏ ꯆꯠꯄ ꯌꯥꯗꯕꯅꯦ ꯋꯥꯕꯅꯦ ꯅꯣꯡ ꯄꯥ ꯅꯣꯡ ꯆꯨꯔꯁꯨ ꯋꯥꯕ ꯑꯗꯨꯒ ꯆꯨꯗ꯭ꯔꯁꯨ ꯋꯥꯕ ꯆꯨꯔꯗꯤ ꯂꯝꯍꯦꯟꯈ꯭ꯔꯕꯀꯣ
ꯅꯣꯡ ꯆꯨꯗ꯭ꯔꯁꯨ ꯂꯩꯕ ꯌꯥꯗꯕꯗꯣ
ꯍꯣꯏ ꯎꯝ ꯋꯥꯕꯅꯤꯗ ꯗꯦꯂꯤꯗꯥ ꯂꯩꯕꯁꯦ ꯅꯨꯡꯉꯥꯏ ꯁꯨ ꯅꯨꯡꯉꯥꯏꯕ ꯋꯥꯕꯁꯨ ꯋꯥꯕ
ꯑ ꯁꯤ ꯑꯩꯅ ꯂꯩꯕ ꯃꯐꯝꯗꯒꯤꯗꯤ ꯍꯦꯟꯅ ꯅꯣꯏꯅ ꯂꯩꯕ ꯃꯐꯝꯗꯨꯅ ꯅꯨꯡꯉꯥꯏꯕ ꯃꯥꯜꯂꯦ ꯏꯃꯥꯟꯅꯕ ꯈꯣꯏꯁꯨ ꯃꯌꯥꯝ ꯂꯩꯕ ꯑꯗꯨꯗ
ꯑꯥ
ꯑꯩꯅ ꯀꯥꯔꯛꯄꯁꯤ ꯃꯇꯝ ꯅꯪꯗꯕ ꯍꯥꯏꯇꯥꯔꯦ ꯍꯣꯏ
ꯍꯣꯏ ꯃꯤ ꯃꯤꯈꯣꯏꯁꯨ ꯑꯗꯨꯝ ꯃꯤ ꯐꯕꯅꯤ ꯑꯁꯤꯗ ꯂꯩꯕ ꯂꯩꯕ ꯃꯤꯈꯣꯏꯗꯤꯀꯣ